ꯕ꯭ꯔꯣ
ꯆꯥꯛ ꯆꯥꯔꯕꯣ
ꯑꯩ ꯆꯥꯛ ꯇꯣꯛꯑꯦꯗ ꯑꯩꯅ ꯉꯥꯡꯕ ꯇꯥꯕ꯭ꯔꯥ
ꯇꯥꯏ
ꯑꯣ ꯅꯪ ꯉꯥꯡꯕꯖꯨ ꯐꯖꯟ ꯇꯥꯏ
ꯉꯁꯤꯁꯦ ꯀꯩꯅꯣ ꯆꯥꯕꯗꯨꯕꯨ ꯀꯥꯎꯕꯨ ꯀꯥꯎꯈ꯭ꯔꯦꯅꯦ ꯀꯨꯏꯃꯟꯗꯅ ꯑ ꯀꯩꯅꯣꯅꯦ ꯑꯩꯈꯣꯏꯗꯣ ꯏꯔꯣꯝꯕꯅꯦ ꯑꯗꯨꯒ ꯕꯣꯔꯥ ꯑꯃ ꯍꯧꯋꯦ ꯅꯪꯗꯤ
ꯑꯩꯈꯣꯏ ꯁꯧꯒ꯭ꯔꯤ ꯆꯥꯏ
ꯑꯁ ꯑꯍꯥꯎꯕꯅꯤ ꯑꯗꯨꯁꯨ ꯀꯌꯥꯝ ꯀꯨꯏꯔꯒꯦ ꯆꯥꯕ
ꯀꯨꯏꯔꯦꯗ ꯉꯁꯥꯏ ꯆꯥꯔꯦ ꯑꯩꯈꯣꯏꯁꯨ
ꯑꯩꯁ ꯑꯗꯨꯗꯤ ꯇꯨꯝꯃꯝꯃꯅꯤ ꯆꯥꯔꯥ ꯋꯥꯟꯕ ꯑꯃꯨꯛ ꯌꯥꯔꯦ
ꯑ
ꯀꯩꯗꯧꯔꯝꯃꯤꯅꯣ ꯍꯧꯖꯤꯛꯄꯨ
ꯀꯩꯝ ꯇꯧꯗꯦ ꯅꯪ ꯀꯗꯧꯏꯅꯣ
ꯑꯁ ꯍꯧꯖꯤꯛꯇꯤ ꯉꯥꯏꯍꯥꯛ ꯁꯨꯝ ꯍꯤꯞꯄꯝꯃꯤꯅꯤꯗ
ꯁꯥꯒ ꯁꯥꯕꯒ ꯅꯣꯡꯁꯤꯁꯨ ꯑꯗꯨꯝ ꯄꯨꯔꯥ ꯆꯨꯊꯣꯛꯈ꯭ꯔꯗꯤ ꯐꯗꯧꯅꯤꯀꯣ
ꯑꯧ ꯑꯩꯈꯣꯏ ꯅꯣꯡ ꯇꯥꯏ ꯅꯣꯏ ꯇꯥꯕ꯭ꯔꯣ
ꯄꯨꯔꯥ ꯇꯥꯕ꯭ꯔꯁꯨ ꯇꯥꯗ ꯑꯗꯨꯝ ꯇꯧ ꯂꯩꯔꯦ
ꯑꯩꯈꯣꯏ ꯃꯀꯨꯞ ꯃꯀꯨꯞ ꯇꯥꯔꯤ
ꯑꯣ ꯐꯩꯅꯦ ꯑꯩꯁꯨ ꯑꯗꯨꯗꯤ ꯋꯥꯔꯤ ꯁꯥꯅ ꯅꯨꯡꯉꯥꯏꯅꯤꯍꯦ
ꯍꯁ
ꯅꯨꯡꯉꯥꯏꯔꯣꯏꯗ꯭ꯔꯣꯅꯦ ꯅꯪꯗꯤ ꯀꯩꯅꯣ ꯂꯥꯏꯔꯤꯛ ꯇꯝꯕ ꯈꯣꯠꯄꯗꯤ ꯂꯣꯏꯔꯕꯣ ꯅꯠꯇ꯭ꯔꯒ ꯀꯩ ꯀꯩ ꯀꯃꯥꯏ ꯀꯃꯥꯏ ꯇꯧꯔꯤꯒꯦ ꯀꯥꯠ
ꯑꯩ ꯀꯥꯔꯤ ꯊꯥꯔꯠ ꯁꯦꯝ
ꯑꯩꯁ ꯑꯗꯨꯗꯤ ꯅꯦꯅꯦ ꯇꯥꯔꯦꯅꯦ
ꯑꯁ ꯍ ꯅꯪꯗꯤ
ꯑꯦ ꯑꯩꯗꯤ ꯑꯍꯥꯟꯕ ꯀꯥꯔꯤ ꯑꯩꯅꯕꯨꯗꯤ ꯍꯜꯂꯝꯅꯤꯗ ꯅꯉꯣꯟꯗꯒꯤ ꯍ ꯑꯩꯅ ꯑꯩꯈꯣꯏ ꯄꯤꯛꯏꯀꯥꯟꯗ ꯃꯥꯔꯕꯣꯜ ꯁꯥꯟꯅ ꯅꯥꯎꯔꯤ ꯀꯥꯞꯕ ꯇꯧꯔꯤꯀꯥꯟꯗ ꯃꯣ
ꯇꯥꯗ꯭ꯔꯦ ꯅꯪ ꯉꯥꯡꯏꯗꯣ
ꯑꯗꯨꯅ ꯇꯥꯕ꯭ꯔꯥ
ꯇꯥ ꯇꯥꯔꯦ ꯇꯥꯔꯦ
ꯑꯣ ꯑꯩ ꯅꯦꯋꯥꯛ ꯌꯥꯗꯕ ꯀꯩꯅꯣꯒꯤ ꯄꯤꯛꯏꯀꯥꯟꯗꯅꯦ ꯂꯥꯏꯔꯤꯛ ꯇꯝꯍꯧꯗ꯭ꯔꯦ ꯅꯥꯎꯔꯤ ꯀꯥꯞꯄ ꯏꯁꯤꯠꯄ ꯇꯧꯔꯤꯀꯥꯟꯗ ꯑꯃꯨꯛ ꯍꯧꯖꯤꯛ ꯅꯧ ꯅꯧꯅ ꯇꯝꯃꯤ
ꯌꯥꯝ ꯂꯝꯍꯦꯟꯕꯖꯥꯠꯅꯦ ꯑꯉꯥꯡ ꯑꯣꯏꯔꯤꯉꯩꯗ ꯑꯗꯨꯗꯤ
ꯃꯥꯅꯦ ꯃꯥꯅꯦ ꯅꯤꯅꯦ ꯍꯣꯏꯗꯧꯅ ꯒ꯭ꯌꯥꯟ ꯇꯔꯥꯗꯤ
ꯑꯦꯍ ꯅꯤꯅꯦ ꯑꯣꯟꯒ꯭ꯔꯦ ꯍꯣ ꯍꯅꯨꯍꯜꯂꯦ ꯑꯩꯁꯦ
ꯎꯝ ꯑꯁꯦꯡꯕꯅꯦ ꯅꯤꯅꯦ ꯍꯣꯏꯗꯧꯅ ꯒ꯭ꯌꯥꯟ ꯇꯥꯔꯝꯗꯤ ꯅꯍꯥꯟ ꯊꯕꯛꯀ ꯇꯧꯔꯝꯕꯁꯨ ꯌꯥꯏꯗ
ꯍꯣꯏ ꯑꯦ ꯅꯤꯅꯦ ꯍꯣꯏꯗꯤ ꯒ꯭ꯌꯥꯟ ꯇꯥꯝꯅ ꯊꯕꯛꯁꯨ ꯇꯧꯗꯣꯔꯦ
ꯎꯝ ꯃꯥꯅꯦ ꯑꯗꯨꯝ ꯇꯝꯕ ꯂꯣꯏꯁꯤꯜꯂꯣ ꯂꯣꯏꯕꯒ ꯊꯕꯛ ꯇꯧꯔꯣ ꯑꯗꯨꯗꯤ ꯑꯗꯨꯝ ꯌꯨꯝ ꯄꯥꯟꯊꯣꯛꯀꯤ ꯌꯥꯔꯦꯗ
ꯑꯥ ꯀꯩꯅꯣ ꯅꯦꯅꯦ ꯍꯣꯏꯗꯤ ꯀꯩꯅꯣ ꯇꯧꯗ꯭ꯔꯣ ꯍꯩꯔꯥꯒ ꯆꯥꯗ꯭ꯔꯣ ꯍꯩꯔꯥ ꯄꯥꯟꯗ꯭ꯔꯣ
ꯄꯥꯂꯦ ꯈꯣꯏꯗ ꯍꯩꯅꯧ ꯃꯌꯝ
ꯎꯝ ꯑꯦ ꯑꯗꯨ ꯆꯥꯕ ꯂꯥꯛꯇꯥꯔꯦ
ꯂꯥꯎ ꯂꯥꯎ
ꯏꯁ ꯄꯤꯖꯥꯅꯤꯡꯗꯗꯤ ꯂꯥꯛꯑꯣꯏꯗ ꯇꯜꯂꯤꯗ ꯃꯤꯅ ꯄꯤꯖꯥꯅꯤꯡꯗꯗꯤ
ꯍꯩꯅꯧꯒꯤ ꯋꯥꯔꯤꯁꯦ ꯀꯃꯟ ꯌꯥꯝ ꯑꯣꯏꯕ ꯃꯥꯜꯂꯦ ꯑꯩꯅ ꯈꯟꯕꯗ
ꯃꯥꯅꯦ ꯃꯥꯅꯦ ꯍꯧꯖꯤꯛ ꯍꯩꯅꯧ ꯃꯇꯝꯅꯤꯅ ꯍꯩꯅꯧ ꯃꯇꯝ ꯐꯨꯠꯕꯣꯜ ꯃꯇꯝ
ꯅꯪ ꯀꯩꯗ ꯁꯞꯄꯣꯔꯠ ꯇꯧꯒꯦ ꯕꯣꯜ
ꯀꯩꯕ
ꯄꯜꯂꯦ ꯖꯥꯝꯁꯨ ꯄꯥꯂꯦ
ꯑꯩꯁ ꯍꯥꯎꯕꯅꯤꯅꯦ ꯑꯩꯈꯣꯏ ꯆꯥ ꯐꯪꯗ꯭ꯔꯦ ꯑꯩꯈꯣꯏꯗꯤ ꯄꯥꯟꯗꯦ ꯍꯩꯅꯧꯕꯨꯗꯤ ꯄꯥꯜꯂꯦ ꯖꯥꯝꯗꯣ ꯑꯁ ꯊꯥꯏꯅ ꯀꯩꯕꯥ ꯑꯣ ꯑꯩꯈꯣꯏ ꯂꯩꯍꯧꯔꯦ ꯉꯔꯥ ꯉꯔꯥꯡ ꯑꯍꯤꯡ ꯍꯤꯍꯤ ꯉꯔꯥꯡ ꯑꯍꯤꯡ ꯂꯩꯍꯧꯔꯦ ꯀꯞꯅꯤꯡꯉꯦ
ꯏꯁ ꯄꯔꯣꯇꯨꯒꯜ ꯑꯣꯏꯗꯨꯔ ꯑꯗꯨꯗꯤ
ꯃꯥꯅꯦ ꯑꯁ ꯑꯃꯔꯣꯝꯗꯨꯖꯨ ꯎꯝ ꯑꯁ ꯃꯣꯏ ꯌꯥꯔꯦꯗ ꯃꯥꯒꯤ ꯃꯣꯏ ꯃꯣꯏꯒꯤ ꯃꯁꯥꯒꯤ ꯀꯩꯅꯣꯗ ꯀꯥꯕ ꯐꯪꯍꯧꯗ꯭ꯔꯁꯨ ꯃꯣꯏ ꯑꯃ ꯄꯣꯛꯂꯛꯄꯗꯨꯅ ꯍꯥꯏꯗꯤ ꯃꯤ ꯃꯌꯥꯝ ꯑꯃ ꯏꯟꯁꯄꯤꯌꯔ ꯇꯧ ꯔꯝꯃꯦꯗꯅ
ꯏꯁ ꯋꯥꯔꯤꯗꯤ ꯉꯝꯗ꯭ꯔꯕꯅꯤꯅ ꯑꯗꯨ ꯅꯠꯇꯅ ꯀꯩ ꯍꯥꯏꯗꯧꯔꯤ
ꯑꯩꯁ ꯅꯪꯒꯤꯖꯦ ꯉꯁꯤ ꯅꯪꯒꯤꯖꯦ ꯉꯁꯤ ꯂꯩꯕ ꯃꯦꯠꯁ ꯇꯨꯒꯤ ꯁꯞꯄꯣꯔꯠ ꯇꯧꯕ ꯃꯥꯜꯂꯤꯗ
ꯇꯧꯗꯦ ꯇꯧꯗꯦ ꯑꯩꯈꯣꯏ ꯏꯁꯄꯦꯟꯅꯤ
ꯏ ꯑꯣ ꯑꯗꯨꯅꯅꯤꯅꯦ ꯑꯩꯅ ꯍꯧꯖꯤꯛ ꯍꯥꯏꯕꯗꯨꯒꯤ ꯑꯦꯒꯦꯟꯁꯇ ꯈꯨꯝꯃꯛꯏꯁꯦ ꯀꯩꯁꯨ ꯀꯥꯏꯗꯦ ꯀꯩꯁꯨꯨ ꯀꯥꯏꯗꯦ
ꯀꯩꯁꯨ ꯀꯥꯏꯗꯦ ꯅꯠꯇꯦ ꯑꯩꯒꯤꯗꯤ ꯂꯩꯍꯧꯔꯦ ꯅꯍꯥꯟ ꯂꯩꯍꯧꯈ꯭ꯔꯦ ꯑꯩꯒꯤꯗꯤ ꯑꯩꯒꯤꯗꯤ ꯕ꯭ꯔꯥꯖꯤꯜꯅꯤ
ꯑꯣ ꯑꯗꯨꯁꯨ ꯅꯨꯡꯉꯥꯏꯇꯦꯀꯣ ꯃꯣꯏ ꯍꯟꯗꯛ ꯌꯥꯗ꯭ꯔꯦꯗ ꯍꯥꯏꯗꯤ ꯌꯥꯝ ꯁꯣꯜꯂꯦ ꯑꯗꯨꯒ ꯍꯟꯗꯛꯀꯤ ꯑꯩꯈꯣꯏꯒꯤꯗꯨꯁꯨ ꯁꯣꯜꯂꯦ ꯍꯥꯏꯗꯤ ꯑꯩꯅ ꯄꯥꯝꯃꯤꯕ ꯃꯤꯗꯨꯗ ꯕꯣꯜꯗꯣ ꯌꯧꯕꯤꯔꯛꯅꯕ ꯃꯤ ꯌꯥꯎꯗ꯭ꯔꯦꯕ ꯐꯖꯅ ꯃꯣꯏꯒꯤ ꯀꯩꯅꯣ ꯑꯣꯏꯅꯗ꯭ꯔꯦꯕ ꯑꯃꯠꯇ ꯀꯣꯛ ꯇꯣ ꯆꯨꯡꯖꯤꯟꯅꯗ꯭ꯔꯦꯕ
ꯅꯣꯏ ꯔꯣꯅꯥꯜꯗꯣꯅ ꯁꯨꯏ ꯇꯧꯔꯤꯉꯩꯗ ꯃꯇꯝ ꯃꯥꯡꯍꯟꯕꯅꯦ
ꯍꯥꯏꯗꯤ ꯃꯥꯒꯤ ꯃꯅꯥꯛꯇ ꯕꯣꯜꯗꯣ ꯌꯧꯕꯤꯔꯛꯇ꯭ꯔꯗꯤ ꯀꯔꯤ ꯎꯄꯥꯏ ꯂꯩ ꯍꯥꯏꯗꯤ ꯃꯣꯏ ꯃꯁꯦꯟ ꯑꯃꯅ ꯑꯃ ꯄꯤꯅꯩ ꯀꯥꯟ ꯃꯇꯝ ꯌꯥꯝ ꯃꯥꯡꯍꯜꯂꯦ ꯃꯤ ꯑꯇꯩ ꯑꯇꯣꯞꯄ ꯀꯩꯅꯣꯒꯤꯗꯤ ꯑꯇꯣꯞꯄ ꯂꯝꯒꯤꯗꯤ ꯉꯁꯤ ꯍꯣꯔꯦꯟ ꯂꯩꯔꯤꯕ ꯑꯃ ꯑꯐꯥꯎꯕꯗꯣ ꯑꯗꯨꯒꯤ ꯂꯝꯒꯤꯗꯨꯁꯨ ꯌꯦꯡꯎꯅꯦ ꯃꯣꯏ ꯃꯁꯦꯟ ꯀꯃꯥꯏꯅ ꯀꯩꯅꯣ ꯄꯤꯅꯕ ꯃꯇꯝꯗ ꯕꯣꯜ ꯑꯃꯗ ꯀꯨꯏꯅ ꯄꯥꯏꯗꯕꯅꯦꯕ ꯑꯩ ꯑꯩꯒꯤ ꯂꯩꯍꯧꯔꯤꯗꯨꯗꯤ ꯕꯣꯜ ꯑꯃꯗ ꯀꯩꯕꯥ
ꯍꯣꯔꯦꯟ ꯀꯩꯀꯩ ꯂꯩꯒꯦꯕ
ꯍꯣꯔꯦꯟ ꯂꯩꯕꯅꯦ ꯍꯧꯖꯤꯛꯀꯤ ꯑꯥ ꯃꯁꯤꯡ ꯅꯪꯒꯟꯗ ꯃꯁꯤꯡ ꯇꯔꯥ ꯊꯦꯠꯄꯗꯣ ꯃꯣꯏꯒꯤ
ꯑꯁ ꯍꯥꯍꯥ
ꯈꯪꯗꯦꯗ ꯑꯩ ꯑꯃꯅ ꯑꯗꯨ ꯑꯥ ꯀꯩꯅꯣ ꯍꯣꯏ ꯀꯩꯕ ꯍꯧꯖꯤꯛꯀꯤ ꯑꯩ ꯂꯩꯍꯧ ꯂꯩꯍꯧꯕꯗꯣ ꯄꯥꯝꯃꯁꯨ ꯑꯇꯣꯞꯄꯗ ꯀꯩꯁꯨ ꯌꯦꯡꯊꯤꯕ ꯈꯣꯠꯄꯗꯤ ꯀꯩꯝ ꯂꯩꯇꯦꯗ ꯆꯞ ꯃꯥꯟꯅꯩ
ꯍꯧꯖꯤꯛ ꯑꯗꯨꯒꯤ ꯃꯔꯝꯗ ꯍꯧꯖꯤꯛ ꯈꯠꯅꯔꯤꯕ ꯃꯤꯁꯤꯅ ꯍꯦꯟꯅ ꯏꯀꯥꯏꯒ꯭ꯔꯦ ꯑꯩ ꯃꯣꯏ ꯈꯜꯂ ꯅꯨꯡꯉꯥꯏꯕꯤꯗꯦ
ꯅꯨꯡꯉꯥꯏꯕꯤꯗꯦ ꯅꯣꯏ ꯄꯣꯔꯇꯨꯒꯜꯒ ꯑꯥꯔꯖꯦꯟꯇꯤꯅꯥꯒꯅꯦ ꯌꯥꯝ ꯈꯠꯅꯩꯁꯦ
ꯎꯝ ꯍꯥꯏꯗꯤ ꯑꯩꯈꯣꯏ ꯈꯠꯅꯔꯤꯕ ꯃꯤꯖꯤꯡꯗꯣ ꯍꯧꯖꯤꯛꯀꯤ ꯃꯣꯏ ꯃꯣꯏ ꯀꯥꯡꯕꯨꯗꯨꯅꯅꯦ ꯍꯧꯖꯤꯛꯀꯤ ꯑꯐꯥꯎ ꯑꯐꯥꯎꯕ ꯍꯧꯖꯤꯛ ꯒꯤ ꯃꯤ ꯑꯅꯤꯗꯣ ꯑꯗꯨꯅ ꯈꯠꯅꯔꯤꯕ ꯃꯣꯏꯗꯣ ꯄ꯭ꯔꯤꯊꯤꯕꯤꯁꯤꯗ ꯄꯣꯛꯏ ꯄꯣꯛꯇꯦ ꯍꯤꯡꯉꯤ ꯍꯤꯡꯗꯦꯁꯨ ꯈꯪꯕ ꯅꯠꯇꯦꯕ ꯑꯩꯅ ꯍꯥꯏꯖꯦ ꯃꯣꯏꯒꯤꯗꯃꯛꯇ ꯈꯠꯅꯔꯤꯅꯦꯕ ꯁ꯭ꯋꯥꯏꯗ ꯇꯧꯔꯒ ꯑꯗꯨ ꯃꯣꯏꯗꯣ ꯃꯣꯏꯗꯨꯅ ꯍꯣꯏ ꯃꯣꯏ ꯃꯅꯥꯛ ꯆꯠꯂ ꯈꯣꯠꯂꯒ ꯆꯠꯂꯨꯔꯦ ꯍꯥꯏꯔ ꯈꯠꯅꯔꯗꯤ ꯐꯩ ꯃꯣꯏꯁꯤ ꯄ꯭ꯔꯤꯊꯤꯕꯤꯁꯤꯗ ꯄꯣꯛꯏꯔ ꯂꯩꯔꯤꯔ ꯂꯩꯇ꯭ꯔꯤꯔ ꯁꯨ ꯈꯪꯗ꯭ꯔꯦ ꯑꯩꯈꯣꯏꯅ ꯀꯔꯤꯒꯤ ꯈꯠꯅꯗꯣꯏꯅꯣ
ꯑ ꯅꯪ ꯅꯪꯒꯤ ꯋꯥꯈꯜꯂꯣꯜꯗꯣ ꯅꯨꯄꯥ ꯈꯨꯗꯤꯡ ꯃꯛꯇ ꯆꯦꯜꯂꯝꯃꯗꯤ ꯌꯥꯝ ꯐꯩ
ꯃꯥꯅꯦ ꯢꯁ ꯍꯧꯖꯤꯛ ꯏꯁ ꯄꯨꯔꯥ ꯉꯔꯥꯡ ꯄꯣꯒ꯭ꯔꯦꯗꯅ ꯍꯧꯖꯤꯛ ꯑ ꯐꯣꯟꯒꯤ ꯀꯩꯅꯣꯁꯤꯡꯗ ꯋꯥꯆꯞ ꯏꯁꯇꯦꯇꯁꯇꯤ ꯂꯣꯏꯔꯦ ꯑꯃꯃꯨꯛ ꯊꯤꯗꯗꯣꯏꯅꯦꯕ ꯑꯃꯒꯤ ꯃꯇꯝꯗꯨꯗ ꯂꯩꯕ ꯀꯥꯟꯗ ꯎꯝ ꯑꯗꯨꯒ ꯑꯃꯔꯣꯝꯗꯅ ꯑꯃꯨꯛ ꯃꯣꯏꯅ ꯑꯩꯈꯣꯏ ꯄꯣꯛꯑꯝꯃꯤ ꯄꯣꯛꯑꯝꯗꯗꯣ ꯑꯃꯨꯛ ꯂꯩꯒ꯭ꯔꯖꯅꯣꯕ ꯑꯗꯨ ꯍꯧꯖꯤꯛꯀꯤ ꯑꯐꯥꯎꯕ ꯃꯆꯤꯛ ꯑꯅꯤꯗꯣ ꯑꯃꯅ ꯑꯃ ꯔꯦꯁꯄꯦꯛ ꯇꯧꯅꯩ ꯑꯃꯅ ꯑꯃꯅ ꯐꯖꯅ ꯀꯩꯅꯣ ꯇꯧꯅꯩ ꯃꯥꯏ ꯃꯥꯏ ꯀ꯭ꯋꯥꯂꯤꯇꯤ ꯈꯪꯅꯩ ꯍꯥꯏꯗꯤ ꯃꯣꯏꯗꯤ ꯃꯣꯏ ꯃꯁꯦꯟ ꯃꯣꯏ ꯑꯅꯤꯗꯨꯗꯤ ꯄꯨꯔꯥ ꯃꯔꯨꯞ ꯀꯨꯝꯕꯅꯦꯕ ꯄꯨꯔꯥ ꯍꯦꯟꯅ ꯀꯩꯅꯣ ꯇꯧꯕ ꯃꯣꯏ ꯃꯁꯦꯟꯗꯤ ꯀꯩꯝ ꯇꯧꯅꯕ ꯅꯠꯇꯦꯕ ꯃꯥꯏ ꯃꯥꯏ ꯄꯥꯝꯃꯤ ꯄꯥꯝꯃꯤꯕ ꯃꯤꯁꯤꯡꯗꯨ ꯑꯣꯏꯅ ꯏꯔꯥꯡ ꯁꯥꯒꯠꯄꯩ ꯋꯥꯅꯦꯕ
ꯀꯩꯝꯇꯁꯨ ꯀꯥꯟꯅꯔꯣꯏꯗꯕꯗ
ꯎꯝ ꯑꯗꯨꯁꯨꯔꯛꯄꯨꯗꯤ ꯃꯥꯏ ꯃꯥꯏ ꯂꯩꯀꯥꯏ ꯂꯩꯀꯥꯏꯗ ꯂꯩꯔꯤꯕ ꯏꯃꯨꯡ ꯃꯅꯨꯡꯁꯤꯡꯗꯨꯗ ꯄꯨꯛꯅꯤꯡ ꯊꯧꯒꯠ ꯄꯤꯔꯗꯤ ꯀꯌꯥꯝ ꯐꯅꯤ
ꯏꯁꯁꯨ ꯃꯅꯤꯄꯨꯔꯗꯒ ꯁꯥꯟꯅꯔꯗꯤ ꯃꯤ ꯐꯨꯅꯕꯗ ꯂꯣꯏꯔꯅꯤ
ꯑꯩꯅ ꯍꯥꯏꯗꯤ ꯑꯦ ꯃꯥꯏ ꯃꯥꯒꯤ ꯂꯩꯀꯥꯏꯗ ꯑꯣꯏꯔꯣ ꯑꯃ ꯀꯩꯅꯣ ꯇꯧꯕ ꯑꯣꯏꯇꯥꯔꯁꯨ ꯀꯩꯁꯨꯝ ꯍꯦꯛꯇ ꯈꯨꯠ ꯇꯤꯡꯊꯣꯛꯅꯤꯡꯗꯕꯅꯦꯕ ꯇꯤꯡꯊꯣꯛꯄꯕꯨꯗꯤ ꯌꯥꯎꯏꯀꯣ
ꯏꯁ ꯍꯩꯄꯥ ꯌꯥꯝ ꯁꯥꯛꯑꯦ ꯅꯪ ꯑꯝꯇ ꯇꯤꯡꯊꯣꯛꯑꯣ ꯑꯝꯇ ꯌꯦꯡꯒꯦꯅꯦ
ꯍꯣꯏ ꯇꯤꯡꯊꯣꯛꯄꯗꯨꯗ ꯑꯃꯨꯛ ꯇꯤꯡꯊꯣꯛꯑꯒꯁꯨ ꯑꯃꯨꯛ ꯃꯤꯋꯥ ꯇꯥꯗꯣꯏꯅꯦꯕ ꯀꯔꯤꯒꯤ ꯃꯤꯒꯤꯗ ꯑꯥ ꯅꯈꯨꯠ ꯁꯥꯡꯖꯤꯜꯂꯤꯅꯣꯅ ꯀꯥꯟꯅꯗꯦꯗ ꯑꯩ ꯈꯤꯇ ꯉꯥꯏꯔ ꯃꯥꯜꯂꯦ ꯒ꯭ꯌꯥꯟ ꯇꯥꯏꯁꯦ
ꯏꯃꯥꯏ ꯄꯦꯝꯃ ꯒ꯭ꯌꯥꯟ ꯇꯥꯥꯁꯟꯅꯕꯗꯁꯨ ꯋꯥꯔꯝꯃꯅꯤ
ꯇꯥꯕꯗ ꯏꯇꯣꯝꯇ ꯉꯥꯏꯍꯧꯔꯦ ꯂꯥꯏꯔꯍꯧꯔꯤꯁꯦ ꯄꯩꯁꯥ ꯄꯥꯏꯔꯕ ꯅꯍꯥꯟ ꯂꯨꯣꯡꯊꯣꯛ ꯌꯥꯔꯝ ꯄꯩꯁꯥ ꯂꯩꯇ ꯂꯩꯔꯦ
ꯑꯁ ꯂꯣꯏꯔꯦ
ꯑꯁ ꯑꯗꯨꯝ ꯇꯥꯎꯋꯦ ꯑꯗꯨꯝ ꯄꯨꯈꯨꯝ ꯈꯨꯝꯃꯨ
ꯄꯪꯈꯨꯝ ꯈꯨꯝ ꯄꯪꯈꯨꯝ ꯈꯨꯝꯃꯤꯁꯤꯗꯤ ꯑꯩꯁꯨ ꯄꯪꯉꯥꯡ ꯉꯥꯡꯉꯣ ꯗꯨꯗꯤ ꯑꯩꯁꯨ ꯑꯝꯇ ꯇꯥꯒꯦ
ꯎꯝ
ꯀꯩꯅꯣꯗꯤ ꯀꯩꯕ ꯅꯪꯗꯤ ꯑ ꯍꯧꯖꯤꯛꯀꯥꯟꯗꯤ ꯊꯔꯣ ꯊꯝꯕꯥꯟꯒꯤ ꯐꯣꯇꯣꯒ ꯌꯥꯝ ꯀꯥꯞꯅꯩ ꯅꯪꯗꯤ ꯆꯠ ꯇ꯭ꯔꯣ ꯀꯀꯥꯒ
ꯆꯠꯇꯦ ꯀꯩꯀꯥꯟꯗꯣꯢꯅꯣ ꯆꯠꯂꯒ
ꯏ ꯀꯩꯅꯣ ꯀꯀꯥ ꯆꯠꯁꯦ ꯌꯥꯗ꯭ꯔ ꯍꯧ ꯌꯥꯗ꯭ꯔꯣ ꯀꯀꯥ ꯀꯣꯏꯕ ꯆꯠꯂꯨꯖꯦꯅ ꯑꯦ ꯅꯪ ꯀꯀꯥ ꯀꯅꯥ ꯀꯅꯥꯒ ꯈꯪꯅꯩ ꯀꯔꯝꯕ ꯀꯀꯥꯅꯣꯁꯨ ꯈꯪꯗꯅ ꯑꯩꯅ ꯀꯃꯥꯏꯅ ꯍꯧꯗꯣꯏꯅꯣ ꯑꯗꯨꯗꯤ ꯀꯩꯅꯣ ꯄꯤꯔꯣ ꯃꯥꯒꯤ ꯄꯥꯎ ꯐꯥꯎꯅꯕꯗꯣ ꯄꯤꯔꯛꯑꯣ ꯑꯩ ꯍꯥꯏ ꯕꯤꯒ꯭ꯔꯒꯦ
ꯅꯪꯅ ꯀꯀꯥ ꯄꯜꯂꯛꯄꯅꯤ ꯅꯪ ꯀꯀꯥꯗꯣ ꯅꯪꯅ ꯍꯥꯏꯕꯤꯔꯝꯃꯣ ꯑꯗꯨꯝ
ꯑꯦ ꯑꯗꯨ ꯅꯪꯒ ꯈꯪꯅꯔꯤꯕ ꯀꯀꯥꯗꯣ ꯑꯩꯉꯣꯟꯗ ꯍꯥꯏꯔꯛꯑꯣ ꯑꯩ ꯍꯥꯏꯕꯤꯔꯒꯦ ꯀꯀꯥ ꯅꯤꯅꯦꯅ ꯀꯣꯏ ꯆꯠꯁꯦ ꯍꯥꯢꯅ ꯍꯥꯢꯕꯤ
ꯑꯍꯍ
ꯑꯗꯨ ꯀꯌꯥꯝ ꯂꯨꯕꯄꯣꯠꯅꯣꯅꯦ
ꯌꯥꯝ ꯂꯨꯕ ꯄꯣꯠ ꯅꯠꯇꯦꯗ ꯅꯪ ꯅꯨꯄꯤ ꯂꯩꯇ꯭ꯔꯣ
ꯍꯥ
ꯅꯨꯄꯤ ꯂꯩꯇ꯭ꯔꯣ ꯅꯪꯗꯤ
ꯏꯁ ꯀꯩꯅꯣ ꯑꯉꯥꯡ ꯑꯍꯨꯝ ꯁꯨꯔꯀꯥꯟ
ꯍꯍ ꯑꯣ
ꯀꯩꯅꯣꯅꯦ ꯅꯪꯗꯤ ꯀꯌꯥꯁꯨꯔꯒꯦ ꯑꯩꯁ ꯃꯤ ꯃꯃꯤꯡ ꯄꯟꯒꯅꯣ ꯎꯝ ꯃꯤ ꯃꯃꯤꯡ ꯌꯥꯝ ꯄꯟꯒꯅꯣ ꯁꯤ
ꯀꯩꯗꯧꯔꯕ ꯃꯤ ꯃꯃꯤꯡ ꯄꯜꯂꯒ
ꯑꯗꯨ ꯌꯥꯝ ꯑ
ꯅꯪ ꯔꯣꯅꯥꯜꯗꯣ ꯃꯦꯁꯤ ꯄꯅꯕ ꯆꯞ ꯃꯥꯟꯅꯩ
ꯎꯝ ꯑꯗꯨ ꯑꯐꯕ ꯍꯥꯏꯗꯤ ꯃꯤꯒ ꯄꯟ ꯉꯥꯢꯈꯣ ꯄꯟꯕꯗ ꯅꯦ ꯄꯟꯕꯗ ꯃꯣꯇꯤꯚꯦꯁꯟ ꯑꯣꯏꯒꯗ ꯄꯟꯖꯕ ꯑ ꯃꯉꯥꯜꯒꯗꯤ ꯏꯏ ꯇꯠ
ꯏꯁ ꯇꯜꯂꯦꯗ ꯅꯤꯅꯦꯖꯦ ꯍꯥꯏ ꯑꯩꯉꯣꯟꯗ ꯃꯉꯥꯜꯒꯤ ꯇꯥꯏꯞ ꯈꯟꯖꯜꯂꯦ ꯑꯥ
ꯑꯗꯨꯛꯌꯥꯝ ꯁꯥꯎꯔꯤꯗꯣ ꯅꯪꯅ ꯃꯥꯟꯕ
ꯎꯝ ꯀꯅꯥ ꯈꯪꯕꯣ ꯆꯨꯝꯃꯝꯕꯖꯨ ꯑꯗꯨꯗꯤ
ꯑꯗꯨꯅꯦ ꯅꯆꯥ ꯑꯍꯨꯝ ꯂꯩꯔꯕ ꯅꯪꯅ
ꯎꯝ ꯍꯧꯖꯤꯛꯀꯥꯟꯗꯤ ꯑꯃꯃ ꯊꯥꯖꯕ ꯌꯥꯗ꯭ꯔꯦ
ꯑꯁ ꯈꯪꯗꯦꯗ ꯍꯧꯖꯤꯛꯀꯥꯟꯒꯤꯀꯣ ꯑꯉꯥꯡ ꯃꯆꯥꯖꯤꯡꯒꯖꯦ ꯑꯁ ꯂꯣꯏꯔꯦ ꯅꯦꯅꯦ ꯍꯣꯏ ꯅꯦꯅꯦ ꯍꯣꯏ ꯆꯍꯤ ꯃꯈꯥꯗꯕꯣꯛꯇ ꯂꯨꯍꯣꯡꯕ ꯌꯥꯎꯔꯝꯃꯅꯤꯗ ꯃꯆꯥꯒ ꯂꯩꯕ ꯑꯩꯈꯣꯏ ꯃꯈꯥ ꯃꯈꯥꯕꯣꯛꯇ ꯂꯨꯍꯣꯡꯉꯥ ꯃꯆꯥ ꯂꯩꯕ ꯌꯥꯎꯔꯦ
ꯌꯥꯝ ꯌꯥꯎꯔꯦ ꯑꯈꯣꯏꯐꯣꯛ ꯃꯉꯥ ꯁꯨꯔꯀꯥꯟꯁꯤꯗ
ꯎꯝ ꯈꯪꯉꯦ ꯅꯦꯅꯦꯕꯨꯗꯤ ꯌꯥꯝ ꯈꯠꯂꯦ ꯅꯦꯅꯦꯗꯤ ꯌꯥꯝ ꯈꯠꯂꯦ ꯂꯩꯅꯥꯍꯨ ꯊꯥꯏꯅ ꯑꯈꯣꯏꯅ ꯑꯉꯥꯡ ꯑꯣꯏꯔꯤꯀꯥꯟ ꯇꯤꯟꯅꯔꯤꯀꯥꯟꯗ ꯌꯥꯝ ꯈꯠꯍꯧꯕꯅꯦ ꯅꯦꯅꯦꯗꯤ ꯑꯩ ꯈꯪꯉꯦ ꯆꯞ ꯆꯥꯅ ꯈꯪꯉꯦ
ꯌꯥꯝ ꯆꯨꯝꯃꯦ ꯅꯪꯖꯨ ꯅꯃꯤꯠ ꯌꯥꯝ ꯌꯥꯝꯒꯤꯕꯅꯦ
ꯎꯝ ꯑꯗꯨꯅ ꯍꯧꯖꯤꯛ ꯑꯩꯈꯣꯏꯖꯨ ꯑꯍꯨꯝ ꯁꯨꯔꯤꯖꯤꯅꯤ
ꯑꯧ ꯑꯩꯈꯣꯏꯗꯤ ꯃꯉꯥꯅꯤ ꯐꯔꯖꯨ ꯐꯠꯇ꯭ꯔꯖꯨ
ꯑꯩꯁ ꯀꯩꯅꯣ ꯅꯨꯄꯤ ꯀꯌꯥꯅꯣ ꯅꯨꯄꯥ ꯀꯌꯥꯅꯣ
ꯅꯨꯨꯄꯥ ꯉꯥꯛꯇ ꯃꯉꯥꯅꯤ
ꯏꯁ ꯑꯗꯨꯗꯤ ꯅꯨꯄꯤ ꯑꯃꯨꯛ ꯁꯝꯗꯗꯣꯏ ꯑꯣꯏꯔꯝꯅꯤ ꯁꯝꯗꯔꯣ ꯁꯝꯗꯔꯣ ꯎꯝ ꯑꯩꯈꯣꯏꯒꯤꯕꯨꯗꯤ ꯅꯨꯄꯥ ꯑꯅꯤ ꯅꯨꯄꯤ ꯑꯃꯅꯦ ꯁꯝꯗꯔꯔꯣꯏ ꯋꯥꯔꯦ ꯄꯩꯁꯥ ꯂꯩꯇꯦ ꯍꯤꯍꯤꯍꯤ ꯄꯩꯁꯥꯗꯣ ꯂꯩꯇꯕ ꯄꯩꯁꯥ ꯂꯩꯔꯗꯤ ꯁꯝꯗ ꯌꯥꯕ ꯅꯤꯅꯦ ꯍꯣꯏꯗꯧ ꯅꯤꯅꯦ ꯍꯣꯏ ꯀꯀꯥ ꯍꯣꯏꯗꯧꯅ ꯄꯩꯁꯥ ꯌꯥꯝ ꯄꯥꯏꯔꯗꯤ ꯐꯩ
ꯑꯗꯨꯅꯦ ꯑꯗꯨ ꯄꯥꯏ ꯂꯩꯕꯝ ꯑꯈꯣꯏꯒꯤ ꯂꯩꯕꯝꯖꯦ ꯍꯥꯡꯗꯅ
ꯃꯥꯅꯦ ꯑꯗꯨꯗꯤ ꯌꯥꯝ ꯍꯥꯡꯉꯥꯒꯅ ꯐꯨꯠꯕꯣꯜ ꯇꯤꯝ ꯑꯃ ꯁꯦꯝꯒꯦ ꯁꯦꯝꯃꯣꯗꯅ ꯃꯁꯤꯡ ꯇꯔꯥꯃꯉꯥ ꯁꯨꯅꯕ ꯇ꯭ꯔꯥꯎꯉꯥꯔꯥ ꯀꯨꯟꯂꯥ ꯀꯨꯟꯂꯥ ꯀꯌꯥꯅꯣꯝ ꯁꯨꯅꯕ ꯎꯝ ꯐꯩ
ꯃꯥꯅꯦ ꯅꯠꯇ꯭ꯔꯒ ꯐꯨꯠꯕꯣꯜ ꯇꯤꯝꯗꯣ ꯖꯒꯥ ꯖꯒꯥ ꯊꯝꯃꯖꯨ ꯌꯥꯏꯌꯦ ꯑꯦ ꯑꯗꯨꯗꯤ ꯁꯥꯎꯔꯛꯀꯅꯤ ꯅꯨꯄꯤꯅ ꯊꯝꯃꯗꯤ ꯅꯨꯄꯤꯅ ꯃꯥꯒꯤ ꯃꯆꯥꯖꯤꯡꯗꯣ ꯖꯒꯥ ꯑꯃꯒꯤꯖꯨ ꯇꯤꯝ ꯑꯃ ꯖꯒꯥ ꯑꯃꯒꯤꯖꯨ ꯇꯤꯝ ꯑꯃ ꯊꯝꯃꯗꯤ ꯕꯦꯔꯥ ꯂꯩꯔꯛꯀꯅꯤ
ꯕꯦꯔꯥ ꯀꯥꯔꯛꯀꯗ꯭ꯔꯥ
ꯎꯝ ꯈꯪꯗꯦ ꯑꯗꯨꯕꯨ ꯊꯝ ꯍꯧꯔꯖꯥꯠꯂꯥ ꯆꯤꯡꯅꯗꯕ ꯉꯝꯗꯦ ꯅꯦꯅꯦꯖꯤ
ꯆꯤꯡꯅꯧ ꯆꯤꯡꯅꯧ
ꯎꯝ ꯀꯦꯞꯇꯦꯟ ꯈꯟꯒꯔꯕꯣ ꯑꯩꯁ ꯀꯅꯥ ꯑꯣꯏꯍꯟꯗꯣꯏꯅꯣ ꯑꯇꯣꯝꯕꯅ ꯑꯣꯏꯍꯟꯗꯣꯏꯔꯣ ꯌꯥꯏꯃꯅ ꯑꯣꯏꯍꯜꯂꯣꯍꯦ ꯌꯥꯏꯃꯗꯤ ꯁꯛ ꯌꯥꯝ ꯐꯖꯕꯅꯦ ꯑꯈꯣꯏꯗꯧꯅ
ꯎꯝ ꯌꯥꯝ ꯆꯤꯟ ꯌꯥꯝ ꯀꯜꯂꯦ ꯌꯥꯏꯃꯗꯤ ꯃꯥꯟꯗꯦ
ꯍꯥ
ꯆꯤꯟ ꯌꯥꯝ ꯀꯜꯂꯦ ꯌꯥꯏꯃꯗꯤ ꯄꯥꯝꯗꯦ ꯍꯥꯏꯕ
ꯏ ꯌꯥꯏꯃꯗꯨꯅꯦ ꯍꯌꯦꯡꯋꯥꯏ ꯃꯤ ꯃꯤꯔꯛ ꯇꯤꯟꯕꯗ ꯑꯥ ꯌꯧꯔꯒ ꯃꯤꯒ ꯊꯦꯡꯅꯔꯨꯗꯣꯏꯗꯨꯅꯦ ꯅꯪ ꯑꯍꯟ ꯍꯥꯏꯔꯦ ꯈꯜꯂꯣ ꯑꯍꯟ ꯍꯥꯏꯔꯦ ꯈꯜꯂꯣ ꯆꯝꯐꯨꯠ ꯇꯥꯕ ꯅꯠꯇ꯭ꯔꯒ ꯀꯣꯛ ꯂꯩꯈꯠꯄꯃ ꯑꯣꯏꯔꯛꯑꯅꯤ ꯑꯉꯥꯡ ꯑꯣꯏꯔꯦ ꯌꯥꯝ ꯄꯤꯛꯄ ꯑꯣꯏꯔꯦ ꯈꯜꯂꯣ ꯑꯀꯣꯟꯕꯗꯣ ꯑꯣꯏꯔꯦ ꯈꯜꯂꯣ
ꯄꯨꯔꯥ ꯉꯥꯎꯁꯟꯅꯕ ꯍꯥꯏꯕ ꯏꯟꯗꯕ ꯑꯃ ꯅꯠꯇ꯭ꯔꯒ ꯏꯄꯪ ꯄꯪꯕ ꯑꯃ ꯑꯣꯏꯒꯅꯤ ꯑꯗꯨ ꯌꯥꯏꯃꯖꯤꯗꯤ ꯑꯈꯣ ꯑꯈꯣꯏ ꯍꯧꯖꯤꯛ ꯒꯌꯥꯟ ꯇꯥꯏꯖꯤ ꯎꯗ꯭ꯔꯣ
ꯐꯔꯦ ꯐꯔꯦ ꯑꯗꯨꯗꯤ ꯒ꯭ꯌꯥꯟ ꯇꯥꯕ ꯅꯪ ꯂꯩꯍꯧꯔꯣ ꯊꯝꯃꯒꯦ
ꯎꯝ ꯌꯥꯏꯃ ꯗꯧꯅ ꯒ꯭ꯌꯥꯟ ꯇꯥꯑꯣ
ꯍꯣꯏ ꯍꯣꯏ
ꯑꯗꯨꯝ ꯃꯁꯥꯅ ꯃꯗꯣꯝ ꯀꯛꯂꯛꯀꯅꯤꯑꯦ ꯅꯤꯅꯦ ꯉꯥꯎꯒꯅꯨ
ꯑꯩ ꯌꯥꯝ ꯀꯛꯆꯅꯤꯡꯕꯗꯣ
ꯎꯝ ꯍꯣꯏ ꯑꯗꯨ ꯑꯗꯨꯕꯨꯗꯤ ꯀꯀꯥ ꯉꯥꯏꯂꯩꯔꯃꯅꯤ